ꯀꯩꯗꯧꯔꯤꯅꯣ꯫
ꯋꯥꯔꯒ ꯐꯝꯕ ꯂꯩꯌꯦ
ꯑ ꯍꯧꯖꯤ ꯀꯥꯟ
ꯑ ꯍꯧꯖꯤꯛ ꯀꯥꯟ ꯌꯥꯝꯅ ꯎꯝ ꯋꯥꯔꯦ ꯑꯗꯨꯅꯦ ꯃꯄꯥꯟꯗꯁꯨ ꯆꯠꯄꯁꯨ ꯅꯨꯡꯉꯥꯏꯇ꯭ꯔꯦ ꯆꯠꯁꯨ ꯆꯠꯅꯤꯡꯗ꯭ꯔꯦ꯫ ꯑꯗ ꯃꯥꯅꯔꯣꯝꯗ ꯇꯨꯝꯂꯒ ꯇꯨꯝꯃꯦ ꯐꯝꯕ ꯄꯥꯝꯅꯩ꯫
ꯌꯥꯝ ꯅꯨꯛꯉꯥꯏꯕ ꯄꯨꯟꯁꯤ ꯃꯍꯤꯡꯅꯤ
ꯎꯝ ꯑꯗꯨꯃꯥꯏꯅ ꯅꯪꯒꯤ ꯐꯣꯝꯗꯣ ꯌꯦꯡꯒꯅꯨ ꯐꯖꯅ ꯇꯠꯇ꯭ꯔꯦꯀꯣ꯫ ꯑꯩꯒꯤ ꯃꯤꯠꯇ ꯐꯣꯀꯁ ꯇꯩꯔꯒ ꯑꯗꯨꯒ ꯋꯥꯔꯤ ꯁꯥꯔꯣ꯫
ꯍꯩꯅꯕꯤ ꯃꯨꯛꯀ ꯍꯧꯔꯦ ꯅꯪꯗꯤ꯫
ꯍꯣꯏ ꯑꯗꯨꯅꯦ ꯐꯖꯟ ꯇꯥꯗ꯭ꯔꯦ ꯗꯤ ꯀꯗꯧꯅꯃ ꯅ ꯋꯥꯔꯤ ꯁꯥꯒꯅꯤ꯫
ꯑ ꯍꯣꯢ ꯆꯨꯃꯦ ꯆꯨꯃꯦ ꯛꯗꯨ ꯃꯤ ꯑꯇꯣꯞꯄ ꯍꯣꯏ ꯀꯩꯅꯣꯃ ꯑꯩ ꯅꯉꯣꯟꯗ ꯊꯥꯔꯛꯀꯦ ꯅꯪꯕꯨ ꯐꯣꯠꯇꯣ ꯎꯗꯕ ꯅꯪꯁꯨ ꯀꯣꯜ ꯇꯧꯔꯛꯑꯣꯗꯅ꯫
ꯀꯅꯥꯒꯤ ꯐꯣꯠꯇꯣꯔ꯫ ꯅꯪꯒꯤ ꯐꯣꯇꯣ ꯊꯥꯀꯦꯔꯥ ꯊꯥꯕꯤꯒꯦꯔꯥ꯫
ꯍꯣꯢ ꯐꯣꯇꯣ ꯊꯥꯕꯤꯒꯦ ꯍꯥꯏꯕ꯫ ꯅꯪꯉꯣꯟꯗ ꯕꯦꯇꯥꯗꯤꯟ ꯂꯩꯕ꯭ꯔꯣ꯫
ꯍꯣꯏ ꯁꯣꯂꯨꯁꯟꯗꯨ ꯂꯩꯌꯦ꯫
ꯏꯁ ꯃꯤꯗꯤ ꯃꯤ ꯃꯤꯗꯤ ꯂꯥꯢꯔꯤꯛ ꯍꯩꯖꯔꯕꯅꯤꯅ ꯃꯤꯗꯤ ꯁꯣꯂꯨꯁꯟ ꯑꯣꯏꯃꯦ ꯍꯦꯛꯇ ꯑꯩꯈꯣꯏꯗꯤ ꯈꯪꯗꯦ ꯑꯩꯈꯣꯏ ꯂꯥꯏꯔꯃꯤꯅ ꯏꯪꯂꯤꯁ ꯐꯥꯎꯕ ꯄꯥꯕ ꯍꯩꯇꯦ꯫
ꯍꯣꯙ ꯚꯦꯊꯥꯗꯤꯟ ꯑꯣꯏꯃꯦꯟꯁꯨ ꯂꯩꯇꯦ ꯑꯗꯨ ꯑꯣꯏꯔꯁꯨ ꯂꯣꯁꯤꯟꯗꯨ ꯂꯩꯌꯦ꯫
ꯍꯣꯏ ꯍꯣꯏ ꯐꯖꯅ ꯇꯩꯔꯨꯔꯣ ꯃꯗꯨꯗ
ꯎꯝ꯫ ꯑꯣꯏꯃꯟꯒꯨꯝꯕ ꯂꯩꯕꯅꯦ ꯑꯩꯅ ꯍꯥꯟꯅ ꯆꯦꯛ ꯇꯧꯕꯤꯒꯦ꯫
ꯍꯣꯏ ꯍꯣꯏ ꯇꯧꯕꯤꯌꯣ ꯑꯩꯗꯣ ꯈꯣꯡꯗꯣ ꯑꯗꯨꯝ ꯆꯤꯛ ꯆꯤꯛ ꯂꯥꯛꯋꯦꯕ꯫
ꯑꯣ ꯑꯗ ꯆꯍꯤ ꯍꯈꯤꯗꯛ ꯆꯕ꯭ꯔꯣ
ꯅꯠꯇꯦ ꯎ ꯇꯨꯕꯤꯒꯤꯅꯦ ꯍꯦꯃꯟꯗ꯭ꯔꯣ
ꯃꯠꯇ ꯀꯦ ꯁꯃꯅ ꯅꯪ ꯀꯦꯌꯥꯔ ꯇꯧꯔꯒ ꯍꯥꯏꯕꯁꯨ ꯑꯗꯨꯝꯅ ꯍꯥꯏꯕꯗꯨ ꯍꯦꯃꯟꯗ꯭ꯔꯣ
ꯌꯥꯝ ꯅꯨꯡꯉꯥꯏꯔꯦ ꯌꯥꯝ ꯀꯤꯌꯔ ꯇꯥꯎꯅ ꯍꯥꯏꯕꯤꯕꯒꯤ
ꯅꯪꯒꯨꯝꯅ ꯀꯦ ꯇꯧꯕ ꯃꯤꯁꯨ ꯂꯩꯈ꯭ꯔꯦ
ꯑꯗꯨꯅꯦ ꯆꯨꯝꯃꯦ ꯑꯗꯨꯁꯨ ꯑꯗꯨꯅꯦ ꯍꯌꯦꯡ ꯀꯔꯤ ꯇꯨ ꯀ ꯍ꯭ꯂꯝ ꯂꯩꯏꯕꯣ ꯅꯪ ꯇ
ꯇ ꯄ꯭ꯂꯥꯟ ꯅ ꯀ ꯀ꯭ꯂꯥꯁꯠ ꯀꯔ ꯄ꯭ꯂꯥꯟ
ꯑ
ꯅꯪꯗꯤ
ꯑꯗꯨꯏ ꯗꯤ ꯃꯄꯥꯟꯗ ꯊꯣꯔꯛꯒ ꯀꯩꯊꯦꯟꯗ ꯆꯠꯄ
ꯍꯣꯏ ꯍꯣꯏ ꯑꯣ ꯌꯥꯝ ꯐꯩꯅ ꯅꯪꯒꯤꯗꯤ ꯗꯨꯑꯣꯏꯗꯤ
ꯎꯥ
ꯆ ꯇꯧꯁꯂ
ꯍꯣꯏ ꯍꯣꯏ ꯑꯗꯨꯝ ꯑꯗꯨꯒꯤ ꯑꯗꯨꯗꯗꯤ ꯗ꯭ꯔꯁꯒꯨꯝꯕ ꯂꯩꯇꯦ ꯅꯪꯉꯣꯟꯗ ꯣꯔꯣ ꯇꯧꯒꯦꯀꯣ
ꯐꯖꯕ ꯍꯦꯜꯂꯝꯃꯤ ꯑꯩꯅ ꯏꯟꯇꯔꯦꯁ ꯐꯖꯕ ꯂꯩꯇꯦ
ꯏꯍꯦ ꯅꯪꯉꯣꯟꯗ ꯂꯩꯇꯦ ꯑꯩ ꯄꯤꯅꯤꯡꯟꯗ꯭ꯔꯗꯤ ꯄꯤꯅꯤꯡꯟꯗ꯭ꯔꯦ ꯑꯗꯨꯝꯅ ꯍꯥꯏꯌꯣ
ꯆꯞꯆꯧ ꯑꯐꯕ ꯂꯩꯇꯦ ꯍꯥꯏꯕꯒꯤ ꯋꯥꯅꯤ
ꯅꯠꯇꯦ ꯅꯪꯅ ꯄꯤꯅꯤꯡꯗ꯭ꯔ ꯑꯗꯨꯗꯤ ꯑꯩꯗꯤ ꯄꯥꯏꯅꯤꯡꯗꯦ ꯑꯗꯨ ꯃꯅ ꯍꯥꯏꯕꯗꯨꯀꯣ ꯅꯨꯡꯉꯥꯏꯇꯦ
ꯑꯩꯗꯤ ꯄꯤꯅꯤꯡꯗꯕꯨꯗꯤ ꯑꯁꯤꯒꯤ ꯈꯛꯇ ꯄꯤꯅꯤꯡꯗꯕꯅꯦ ꯂꯣꯡꯄꯦꯟꯒꯨꯝꯗꯤ ꯄꯤꯕ ꯌꯥꯏ ꯑꯗꯨꯅ ꯁꯥꯔꯗꯤꯤ ꯑꯩꯗꯤ ꯄꯤꯅꯤꯡꯗꯦ
ꯀꯔꯤꯌꯦ
ꯃꯥꯒꯤ ꯑꯦꯅꯤ ꯁꯔ ꯊꯤ ꯄꯥꯝꯗꯦꯕ ꯑꯦ
ꯑꯉꯗꯤ
ꯍꯥꯏꯕꯗꯤ ꯑꯩꯅ ꯄꯤꯅꯤꯡꯗꯕꯗꯤ ꯑꯥꯔꯝꯄꯤꯠ ꯏꯁꯃꯦꯜꯒꯨꯝꯕ ꯂꯩꯕꯗꯤꯀꯣ ꯑꯩꯈꯣꯏ ꯑꯩꯉꯣꯟꯗꯁꯨ ꯂꯩꯔꯗꯤ ꯄꯥꯝꯗꯦꯅꯦ ꯑꯩꯈꯣꯏꯁꯨ ꯑꯗꯨꯒꯤꯅꯤꯗ ꯂꯣꯡꯄꯦꯟꯒꯨꯝꯕꯗꯤ ꯀꯥꯏꯗꯦ ꯀꯥꯏꯗꯦ ꯗꯣꯏꯁꯨ ꯁꯥꯔꯠꯇꯤ ꯑꯩꯗꯣ ꯄꯥꯝꯗꯦꯕ
ꯍꯣꯏ ꯑꯗꯨꯁꯨ ꯆꯨꯝꯃꯦ ꯑꯗꯨ ꯋꯥꯟꯁꯇꯣ ꯑꯩꯈꯣꯏꯒꯤ ꯉꯣꯟꯗꯁꯨ ꯂꯩꯔꯗꯤ ꯑꯩꯈꯣꯏ ꯆꯝꯃꯔꯣꯏꯀꯣ
ꯍꯣꯏ
ꯑꯗꯣ ꯃꯔꯤꯁꯨ ꯂꯩꯌꯦ ꯑꯗꯨꯑꯣꯏꯔꯁꯨ ꯐꯖꯅ
ꯎ ꯐꯖꯅ ꯀ꯭ꯂꯤꯟ ꯇꯧꯔꯗꯤ ꯌꯥꯏ ꯑꯗꯨ ꯑꯣꯏꯔꯁꯨ ꯃꯥꯗꯨ ꯌꯥꯝꯅ ꯁꯥꯔꯁꯨ ꯕꯥ
ꯅꯪ ꯃꯥꯒꯤ ꯃꯥꯃꯥ ꯅꯠꯗ꯭ꯔꯣ
ꯅꯠꯇꯤꯌꯦ ꯑꯗꯨꯑꯣꯏꯔꯁꯨ ꯑꯩꯒꯤ ꯑꯩꯒꯤ ꯏꯅꯥꯎꯅꯨꯄꯤ ꯃꯌꯥꯝꯃꯅ ꯍꯥꯏꯕꯗꯨꯀꯣ ꯃꯥꯅꯔꯗꯤ ꯑꯩꯅ ꯍꯥꯏꯕꯗꯨ ꯑꯩꯅ ꯃꯈꯣꯏꯗ ꯑꯗꯨ ꯇꯧꯔꯛꯁꯨ ꯇꯧꯔꯣꯏ ꯇꯣꯞ ꯑꯅ ꯍꯥꯏꯕꯗꯨ ꯌꯥꯝꯅ ꯃꯦꯆꯤꯟ ꯑꯣꯏꯑꯦ ꯑꯗꯨꯝ
ꯅꯪ ꯗꯣ ꯌꯥꯝ ꯆꯩꯒꯟꯕ ꯃꯥꯜꯂ ꯃꯥꯕꯨꯁꯦ
ꯑꯗꯨꯅꯦ ꯑꯩꯒꯤ ꯏꯅꯥꯎꯅꯨꯄꯤ ꯃꯌꯥꯝ ꯃꯗꯁꯨꯗ ꯗꯨꯝꯃꯅ ꯍꯥꯏꯌꯦ
ꯎꯝ ꯃꯗꯨꯒꯤ ꯑꯣꯏꯔꯝꯅꯤ
ꯑꯁ ꯑꯩ ꯑꯩꯒꯤ ꯃ ꯎ ꯀꯔꯤ ꯍꯥꯏꯕ ꯏꯝꯐꯜꯗ ꯂꯩꯕꯗꯨꯀꯣ ꯑꯗꯨꯝꯕꯅ ꯐꯝꯕ ꯇꯧꯕꯗꯤ ꯍꯥꯏꯗꯤ ꯑꯩꯒꯤ ꯃꯤꯇ ꯎꯔꯗꯤ ꯍꯥꯏꯗꯤ ꯏꯔꯤꯇꯤꯇꯤꯟ ꯑꯣꯏ ꯑꯗꯨ ꯑꯗꯨꯅ ꯑꯩꯗꯤ ꯎꯝ
ꯔꯤ ꯍꯥꯏꯕ ꯑꯩꯅ ꯍꯥꯏ ꯍꯥꯏꯗ꯭꯭ꯔꯦꯠꯇꯤꯀꯣ
ꯎꯝ
ꯆꯤꯛ ꯑꯩꯒꯤ ꯃꯣꯠꯇꯣ ꯆꯤꯛ ꯆꯤꯛ ꯆꯤꯛ ꯆꯤꯛꯀꯗꯣꯏ ꯑꯗꯨꯅꯦ ꯑꯩꯅ ꯍꯥꯏꯗꯤ ꯑꯩ ꯍꯧꯖꯤꯛ ꯎꯔꯗꯤ ꯇꯥꯔꯩꯀ ꯇꯥꯔꯛ ꯅꯥꯏꯗꯦ ꯍꯥꯏꯔꯦ ꯍꯥꯏꯗꯤ ꯑꯩꯅ ꯍꯠꯇ꯭ꯔꯗꯤ ꯃ ꯇꯨ ꯆꯤꯛ ꯆꯤꯛ ꯆꯤꯛ ꯇ ꯅꯅꯥꯏꯅ ꯃꯉ
ꯅꯪꯅ ꯆꯤꯛ ꯆꯤꯛ ꯆꯤꯉꯥꯡꯉꯨꯒꯤ ꯑꯣꯏꯔꯅꯤ ꯃꯥꯅꯁꯨ ꯂꯧꯁꯤꯜꯂꯤꯁꯦ
ꯍꯣꯏ ꯑꯗꯨꯅꯦ ꯃꯥꯁ ꯑꯗꯨꯝꯅ ꯐꯩꯌꯦ
ꯀ꯭ꯔꯤ ꯍꯥꯏꯈꯤꯅꯤ
ꯎꯝ ꯇꯗꯤ ꯐꯠꯇꯦ ꯃꯤ ꯂꯣꯏꯅꯃꯛꯅ ꯍꯥꯏꯔꯛ ꯑꯗꯤ ꯐꯠꯇꯦ
ꯌꯥꯝ ꯐꯕꯅꯦ ꯃꯤꯁꯦ ꯄꯥꯡꯂꯧ ꯂꯧꯕꯁꯦ ꯐꯩ ꯍꯥꯏꯕꯅꯦ ꯃꯕꯣꯛꯇ ꯀꯑꯝꯇ ꯂꯩꯇꯦ ꯍꯥꯏꯕꯅꯦ ꯉꯥꯡꯅꯤꯡꯕ ꯉꯥꯡꯔꯁꯨ ꯑꯣ ꯃꯃꯥꯡꯗ ꯉꯥꯡꯔꯒ ꯂꯣꯏꯔꯗꯤ ꯐꯥꯔꯦ ꯃꯅꯤꯡꯗꯒ ꯉꯥꯡꯔꯒ ꯃꯤꯅ ꯇꯥꯔꯛꯄꯗꯨꯗꯤ ꯌꯥꯝꯅ ꯅꯨꯡꯉꯥꯏ ꯅꯨꯡꯉꯥꯏꯇꯦꯗꯅ
ꯍꯣꯏ ꯑꯗꯨꯁꯨ ꯆꯨꯨꯝꯃꯦ ꯃꯤꯃꯝ ꯎꯝ ꯃꯤꯃꯝ ꯃ ꯅꯟꯗ ꯍꯥꯏꯕꯗꯨꯅ ꯐꯩꯕꯀꯣ
ꯎꯝ ꯃ ꯃꯃꯥꯡꯗꯅ ꯐꯖꯅ ꯍꯥꯏꯕꯗꯨꯅ ꯐꯥꯔꯦ
ꯍꯣꯏ ꯎꯝ ꯑꯗꯨꯏ ꯅꯔꯥꯡꯗꯀꯣ ꯑꯩꯈꯣꯏ ꯅꯨꯕꯤ ꯃꯤ ꯑꯍꯨꯝ ꯑꯩꯈꯣꯏꯗ ꯍꯦꯟꯅ ꯍꯥꯞꯕꯔꯒ ꯍꯥꯞꯈ꯭ꯔꯦ ꯑꯗꯨꯅꯦ ꯑꯩ ꯎꯝ ꯍꯧꯖꯤꯛꯁꯨ ꯗꯨꯅꯦ
ꯇ ꯑꯩꯗꯤ ꯍꯧꯖꯤꯛꯇꯤ ꯏꯪꯗ꯭ꯔꯦ ꯌꯥꯝꯅ ꯁꯥꯕꯗꯤ ꯑꯣꯏꯔꯦ ꯑꯩ ꯉꯔꯥꯡꯗꯣ ꯉꯔꯥꯡꯅꯨꯗ ꯑꯩꯗꯣ ꯀꯨꯏꯅ ꯋꯥꯔꯤ ꯁꯥꯔꯝꯃꯤꯕ ꯁꯥꯔꯦ ꯑꯩꯗꯣ ꯋꯥꯔꯛꯈ꯭ꯔꯦꯕ ꯑꯗꯨꯗ ꯆꯥꯛ ꯆꯥꯕꯒꯤ ꯑꯗꯥꯏꯖꯦꯁꯟ ꯂꯥꯛꯄ ꯄꯨꯝꯅ ꯃꯔꯣꯜ ꯑꯃ ꯇꯨꯝꯅꯤꯡꯔꯛꯑꯦ ꯇꯨꯝꯅꯤꯡ ꯀꯅ ꯑꯃ ꯃꯈꯥꯏꯒꯨꯝꯕꯗꯤ ꯇꯨꯝꯃꯦ ꯑꯩꯗꯣ ꯑꯗꯨꯔꯒ ꯑꯩꯗꯣ ꯅꯥꯏꯟ ꯇ꯭ꯋꯦꯟꯇꯤꯗꯔ ꯍꯧꯒꯠꯂꯦ ꯇꯨꯝꯊꯥꯕ ꯉꯝꯂ꯭ꯔꯦ ꯁꯥꯞꯃꯟꯕꯒꯤ ꯑꯗꯨꯔ ꯏꯔꯨ ꯊꯣꯛꯎꯒ ꯑꯃꯨꯛꯀ ꯑꯃꯨꯛ ꯇꯨꯝꯕꯅꯤ ꯑꯗꯨꯝ ꯑꯩ ꯌꯨꯝꯗꯒꯤꯗꯤ ꯏꯔꯨꯕ ꯆꯥꯛꯆꯥꯥꯕ ꯂꯣꯏꯔꯒꯗꯤ ꯂꯥꯛꯏꯕ ꯑꯗꯨ ꯑꯣꯏꯁꯨ ꯎꯝ ꯍꯥꯏꯕꯗꯤ ꯆꯥꯛ ꯌꯦꯟꯁꯥꯡ ꯊꯣꯡꯐꯝ ꯃꯇꯝꯗ ꯌꯥꯝꯅ ꯁꯥꯏꯖꯅ ꯃꯗꯨꯝ ꯇꯝꯕꯤꯒ ꯑꯩ ꯑꯗꯨ ꯍꯣꯠꯇꯤ ꯇꯧꯔꯛꯑꯔꯒ ꯃꯄꯥꯟꯗ ꯇꯦꯔꯦꯁꯇ ꯐꯝꯕ ꯀꯥꯟꯗꯤ ꯏꯪ ꯏꯪ ꯂꯧꯔꯛꯑꯦ ꯑꯃꯨꯛꯀ ꯔꯣꯝꯗ ꯆꯥꯡꯉꯦ ꯐꯦꯟ ꯂꯩ ꯌꯥꯝꯅ ꯁꯥꯕꯅ ꯃꯔꯣꯜ ꯅꯪꯒꯤ ꯐꯃꯨꯡꯗꯤ ꯋꯤꯟꯇꯔ ꯌꯥꯝꯅ ꯃꯥꯜꯂꯤꯗꯅ
ꯀꯖꯤ ꯄ ꯀꯦꯀ ꯇꯣꯔ ꯐꯔ ꯆ ꯅ ꯑꯗꯨ ꯎꯝ ꯑꯩꯅ ꯅꯨꯄꯥ ꯑꯣꯏ ꯍꯥꯏꯗꯨꯁꯨꯀꯣ ꯃꯥ ꯃꯄ ꯑꯁ ꯍꯥꯏꯗꯤ ꯂꯕ꯭ꯂꯒꯦꯟ ꯑꯃꯁ ꯁ ꯅꯠꯇꯦ ꯑꯗꯨꯒ ꯐꯣꯜ ꯇꯧꯔꯒ ꯑꯅꯤꯒꯨꯝ ꯑꯅꯤ ꯃꯥꯜꯂꯦꯀꯣ ꯑꯗꯨꯗꯤ ꯐꯧ ꯇꯧꯔꯗꯤ ꯑꯗꯨ ꯑ ꯆꯨꯝ ꯃꯅ ꯑꯁ ꯅꯥꯟꯇꯤ ꯍꯋꯟꯇꯁꯨꯣꯋꯤꯟ ꯑ ꯁꯥꯁꯨꯣ ꯏꯗ꯭ꯔꯦ ꯅ ꯀꯔꯤꯒꯤꯅꯣ ꯕ꯭ꯂꯥꯟꯀꯦꯠꯇꯣ ꯑꯅꯤ ꯍꯥꯞꯄꯦ ꯅꯠꯇꯦ ꯍꯥꯏꯗꯤ ꯑꯃꯛ ꯍꯥꯞꯄꯅꯦ ꯍꯣꯏ ꯑꯃꯅꯦ ꯑꯗꯨꯁꯨ ꯅ ꯑꯅꯤ ꯐꯣꯟ ꯇꯧꯔꯒ ꯇꯃꯤꯗ ꯑꯖꯤ ꯑ ꯑ ꯑ ꯃꯥꯜ ꯍꯥꯏ ꯇꯅꯅꯃ ꯑꯁ ꯅꯪꯉꯣꯟꯗꯗꯤꯣ ꯅꯠꯇꯦ ꯃꯥꯅ ꯍꯥꯏꯕꯗꯨꯀꯣ ꯀꯔꯤ ꯍꯥꯏꯕꯅ ꯈꯪꯕ꯭ꯔꯣ ꯍꯥꯏꯗꯤ ꯅꯪꯉꯣꯟꯗ ꯑꯃꯀ ꯑ ꯅꯉꯗ ꯎꯝ ꯑꯣꯏꯋꯗ꯭ꯔ ꯑꯁꯤ ꯀꯣ ꯇꯨ ꯅꯅꯤꯃꯤꯗꯦ ꯇꯨꯅ
ꯌꯥꯝ ꯁꯥꯕꯁꯦ ꯑꯩꯅꯥ ꯕꯂꯦꯟꯀꯦꯠ ꯍꯞꯄꯦ ꯑꯗꯨꯅꯤ
ꯗꯤ ꯑꯣꯏ ꯕ ꯍꯥꯏꯕ ꯇꯥꯔꯦ ꯋꯤꯟꯇꯔꯗꯤ ꯑꯗꯨꯝ ꯇꯧꯒꯜꯂꯦꯕ
ꯍꯣꯏ ꯍꯣꯏ ꯑꯅ ꯍꯁꯨ ꯍ ꯑꯗꯨꯝꯅ ꯍꯔꯁꯨ ꯋꯤꯟꯇꯔꯗꯁꯨ ꯑꯩꯈꯣꯏꯗꯣ ꯑꯗꯨꯝ ꯇꯨꯝꯃꯦ ꯍꯥꯏꯗꯤꯞꯂꯒꯦ ꯑꯅꯤ ꯎ ꯊ ꯃ ꯆꯁꯦ ꯑꯩꯒꯤꯗꯨ
ꯎꯝ
ꯁꯐꯤꯁꯦꯟ ꯎꯗꯦ ꯍꯣꯏ ꯍꯣꯏ ꯅꯪꯒꯤꯗ ꯑꯗꯨꯝ ꯂꯥꯛꯀꯅꯤ ꯈꯪꯅꯦ ꯑꯗꯨꯝ ꯍꯥꯏꯝꯃꯁꯨ
ꯑꯦ ꯌꯥꯝ ꯐꯩꯅ ꯃꯤꯒꯤꯗꯤ
ꯅ ꯐꯠꯇꯍꯦ
ꯑꯩꯗꯤ ꯑꯩꯗꯤ ꯏꯪꯕꯗꯤ ꯏꯪꯒꯜꯂꯦꯕ ꯑꯩꯗꯤ ꯑꯗꯨ ꯍꯧꯁꯨꯛ ꯑꯩꯗꯤ ꯕꯥꯗꯤ ꯍꯣꯠ ꯇꯧꯒꯟꯕ ꯑꯗꯨ ꯑꯣꯏꯔꯁꯨ ꯕ꯭ꯂꯦꯡꯀꯦꯠ ꯆꯨꯞꯈ꯭ꯔꯗꯤ ꯇꯨꯝꯕ ꯉꯝꯗꯕ ꯃꯤ ꯑꯣꯏꯕ ꯑꯩꯁꯦ ꯈꯥꯟꯗꯦ
ꯑꯁ ꯑꯩꯈꯣꯏꯒꯤ ꯐꯝ ꯃꯐꯝꯗꯨ ꯂꯩꯥꯏꯇꯔꯦ ꯑꯗꯨꯃꯅ ꯍꯥꯏꯕꯗꯤ ꯀꯔꯤ ꯑꯩꯈꯣꯏꯒꯤꯗꯨ ꯔꯨꯝ ꯂꯩꯇ꯭ꯔꯦ ꯂꯩꯇ꯭ꯔꯦꯗ ꯑꯩꯒꯤ ꯏꯅꯥꯎꯅꯨꯄꯤ ꯃꯤꯌꯥꯝ ꯃꯥꯟꯅꯁꯤꯗ ꯃꯥꯒꯤ ꯄꯣꯠ ꯊꯝꯅ ꯊꯥꯏꯁ ꯅꯣꯡꯉꯥꯏꯇꯦ
ꯅꯪꯅꯦ ꯀꯔꯤ ꯀꯔꯤ ꯁꯤꯔꯤꯅꯣ ꯃꯥꯒꯤ ꯃꯤꯒꯤ ꯃꯐꯝꯗ ꯂꯩꯈ꯭ꯔꯦꯒ
ꯏꯁꯄꯣꯛꯇ ꯑꯩꯅ ꯄꯨꯈ꯭ꯔꯦ ꯁꯤꯗ ꯃꯥꯂꯩꯑꯦ
ꯎꯝ
ꯃꯥꯒꯤ ꯄꯣꯠ ꯊꯥꯝꯃꯦ ꯃꯥꯄꯜꯗ
ꯎꯝ ꯃꯥ ꯑꯦꯂꯔꯖꯤꯛ ꯇꯧꯅꯤ ꯐꯖꯅ ꯊꯝꯕꯤꯔꯨ
ꯑꯩꯈꯣꯏꯗ ꯃꯐꯝꯗꯣ ꯂꯩꯇ꯭ꯔꯦ ꯑꯗꯨꯃꯅ ꯂꯩꯕꯅꯦ
ꯅꯪꯗꯤ ꯊꯕꯛ ꯊꯧꯅꯥ ꯌꯥꯝ ꯐꯩꯀꯣ ꯃꯤꯒꯤ ꯃꯐꯝꯗ ꯂꯩꯔꯒ ꯐꯖꯅ ꯂꯩ ꯂꯩꯔꯃꯦ
ꯇꯥꯕ ꯔꯣ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
ꯊꯖꯗꯦ
ꯈꯪꯉꯦ ꯑꯗꯨꯝꯃꯅ ꯍꯥꯠꯂꯝꯒꯅꯨ
ꯇꯥꯕ꯭ꯔꯣ
ꯍꯣꯏ ꯑꯩꯗꯤ ꯇꯣꯕꯤꯒꯦ ꯀꯣ ꯑꯃꯒ ꯂꯧꯔꯣ ꯍꯥꯏꯅ ꯇꯨꯕꯤꯒꯦ ꯍꯣꯏ ꯇꯥꯏꯌꯦ
ꯅꯣꯏꯒꯤ ꯔꯨꯝꯃꯤꯠꯀꯤ ꯃꯤꯁꯤꯡ ꯑꯣꯏꯔꯕ ꯃꯥꯜꯂꯦꯗ ꯌꯥꯝꯅ ꯂꯥꯡꯕ ꯍꯥꯎꯔꯦꯗ
ꯑꯗꯨꯅꯦ ꯃꯤ ꯂꯣꯏꯅꯃꯛ ꯂꯥꯛꯈ꯭ꯔꯦ ꯑꯗ ꯃꯥꯗꯨ ꯀꯣ ꯑꯩꯒꯤ ꯑꯩꯒꯤ ꯈꯣꯠꯇ ꯆꯤꯛ ꯆꯤꯛ ꯆꯤꯛ ꯇꯧꯋꯦ
ꯈꯨꯕꯥꯛ ꯄꯤꯌꯨ ꯑꯅꯤ ꯄꯤꯌꯣ ꯌꯥꯔꯦ ꯌꯥꯔꯦ ꯐꯨꯔꯥꯅꯨ
ꯑ ꯍꯣ
ꯑꯗꯨ ꯑꯣꯢꯔꯁꯨ ꯃꯥꯒꯤ ꯎꯁꯤꯠ ꯑꯗꯨꯒꯨꯝꯕ ꯇꯧꯋꯦꯗꯅ
ꯍꯦꯃꯟꯗ꯭ꯔꯣ ꯃꯥꯁꯦ
ꯑꯗꯨꯅꯦ ꯒ꯭ꯌꯥꯟ ꯇꯥꯗ꯭ꯔꯤ ꯃꯥꯗꯣ ꯃꯤ ꯑꯇꯩꯕ ꯇꯩꯅ
ꯍꯣꯏ ꯑꯩꯗꯣ ꯗꯥꯇꯥ ꯑꯣꯟ ꯇꯧꯔꯒ ꯐꯣꯝ ꯄꯥꯏꯌꯦ ꯑꯗ ꯑꯩꯒꯤ ꯕꯦꯇ꯭ꯔꯤ ꯇꯦꯟꯗꯒꯤ ꯑꯩꯗꯣ ꯄꯥꯏꯕ ꯍꯧꯕꯅꯦꯕꯥ
ꯍꯣꯏ ꯀꯥꯏꯗꯦ ꯆꯖ ꯇꯧꯔꯣ
ꯑꯣ ꯀꯥꯏꯗꯦ ꯀꯥꯏꯗꯦ ꯇꯧꯕꯤ
ꯃꯅꯥꯇꯦ ꯍꯦ ꯀꯔꯤ ꯇꯧꯔꯦ ꯅꯪ ꯍꯧꯖꯤꯛꯀꯣ
ꯐꯖ ꯍꯧꯖꯤ
ꯑꯣ ꯑꯗꯨ ꯐꯖꯅ ꯍꯕ꯭ꯔꯥꯀ ꯆꯠꯁꯣꯔꯣ
ꯍꯥꯝ
ꯑꯃꯨꯛꯀ ꯆꯥꯛ ꯆꯥꯀꯤꯔꯦ ꯅꯪ ꯆꯥꯛ ꯂꯝꯕ ꯃꯥꯂꯦ ꯅꯪꯗꯨ
ꯑꯩ ꯉꯁꯥꯏ ꯆꯥꯛ ꯌꯥꯝ ꯆꯥꯊꯣꯛꯈ꯭ꯔꯦ ꯑꯩꯗꯤ
ꯑ ꯑꯗꯣ ꯀꯣꯜ ꯀꯣꯐꯤ ꯊꯥꯛꯅꯤꯡꯂꯦ
ꯅꯪꯗꯤ ꯄꯩꯁꯥ ꯂꯩꯔꯝꯅꯤ
ꯅꯠꯇꯦ ꯂꯩꯇꯦ ꯂꯩꯇꯦ ꯑꯗꯨ ꯑꯣꯏꯔꯁꯨ ꯑꯩꯗꯤ ꯊꯝꯗꯦ
ꯊꯔꯣꯑꯣ ꯊꯔꯣꯑꯣ ꯊꯔꯣꯑꯣ ꯌꯥꯝꯅ ꯀ꯭ꯔꯦꯚꯒꯝꯗꯒꯤ ꯀ